ꯇꯥꯕ꯭ꯔꯣ
ꯑꯝ
ꯗꯨ ꯀꯃꯥꯏ ꯇꯧꯁꯦꯕ
ꯑꯁ
ꯍꯥꯥ
ꯍꯥꯥ
ꯀꯃꯥꯏ ꯇꯧꯁꯦ ꯍꯥꯏꯅꯣ
ꯑꯁ ꯀꯣꯀ ꯉꯥꯎꯋꯦꯗ ꯀꯣꯡ ꯀꯣꯡꯉꯥꯏꯕꯗꯨ ꯕꯤꯄꯤ ꯍꯥꯏꯔꯣ ꯕꯤꯄꯤ ꯂꯣꯔꯣ
ꯂꯣ ꯑꯣꯏꯔꯝꯅꯤ
ꯃꯤꯗꯤ ꯃꯤ ꯃꯤ ꯃꯤꯗꯤꯌꯝꯒ ꯂꯩꯇ꯭ꯔꯣ
ꯑꯗꯨꯗꯤ ꯑꯗꯨꯗꯤ ꯗꯣꯛꯇꯔꯒ ꯇꯥꯟꯅꯕꯤꯔꯣ
ꯑꯗꯩ ꯕꯥꯅꯤ ꯉꯁꯥꯏ ꯅꯪꯅ ꯍꯥꯏꯕꯗꯣ ꯎꯝ ꯅꯨꯡꯁꯤꯗ꯭ꯔꯁꯨ ꯅꯨꯡꯁꯤꯕꯒꯤ ꯇꯥꯏꯞ ꯇ ꯉꯥꯡꯉꯣ ꯍꯥꯏꯕ
ꯅꯨꯡꯁꯤꯗ꯭ꯔꯗꯤ ꯅꯨꯡꯁꯤꯕ ꯁꯥꯎ ꯍꯥꯏꯕꯅꯤꯗ
ꯍꯩꯇꯦ ꯍꯥꯏꯕ
ꯀꯩꯅꯣ ꯉꯁꯥꯏꯒꯤ ꯅꯪꯅ ꯍꯥꯏꯅꯤꯡꯉꯤꯅ ꯀꯩ ꯅꯨꯡꯁꯤꯌꯦ ꯍꯥꯏꯔꯣꯕ
ꯍꯁ ꯇꯨꯃꯤꯟ ꯂꯩꯈꯤꯌꯣꯗ ꯑꯃꯔꯛ ꯄ꯭ꯂꯤꯖ
ꯀꯩ ꯀꯩꯒꯤ
ꯅꯪ ꯑꯗꯨꯃꯥꯏ ꯉꯥꯡꯕꯗꯣ ꯑꯩ ꯉꯥꯡꯐꯝ ꯂꯩꯇꯦ ꯍꯥꯏꯕ
ꯍꯧꯖꯤꯛ ꯇꯨꯃꯤꯟ ꯂꯩꯕ ꯌꯥꯕ ꯃꯇꯝ ꯅꯠꯇ꯭ꯔꯦ
ꯗꯨꯗꯤ ꯗꯨꯒꯨꯝꯕ ꯋꯥ ꯑꯗꯨ ꯉꯥꯡꯔꯛꯀꯅꯨ ꯑꯩ ꯉꯥꯡꯐꯝ ꯂꯩꯇꯦ ꯅꯪ ꯑꯗꯨꯃꯥꯏꯅ ꯑꯩꯕꯨ ꯂꯛꯅꯔꯛꯀꯅꯨ ꯍꯥꯏꯕꯅꯤ
ꯑꯦ ꯂꯛ ꯂꯛꯅꯕꯗꯣ ꯅꯨꯉꯥꯏꯇ꯭ꯔꯣ
ꯑꯗꯨ ꯅꯪ ꯐ ꯅꯠꯇꯦ ꯍꯥ
ꯍꯥ ꯍꯥ
ꯀꯩ ꯀꯩꯅꯣ ꯍꯥꯏꯔꯣ ꯅꯦ
ꯍꯥꯏꯗꯦ ꯍꯥꯏꯗꯦ ꯍꯥꯏꯗꯦ ꯍꯥꯏꯗꯦ ꯀꯩꯁꯨ ꯍꯥꯏꯗꯦ ꯑꯥ ꯍꯥꯏꯗꯤ
ꯇꯧꯔꯁꯤꯗ
ꯀꯩ ꯗꯧꯗꯣꯏꯅꯣ
ꯍꯧꯖꯤꯛ ꯍꯧꯖꯤꯛꯀꯤꯗꯣ ꯍꯧꯖꯤꯛꯀꯤꯗꯣ ꯅꯪ ꯍꯥꯏꯕꯗꯣ
ꯑꯗ ꯂꯝꯕꯤꯗ ꯅꯨꯄꯥ ꯑꯃ ꯎꯕꯗꯨꯒꯤ ꯅꯪ ꯃꯜꯃꯦ ꯍꯥꯏꯕꯋꯥꯅꯤ
ꯏ ꯑꯩ ꯌꯨꯝꯗ ꯇꯨꯝꯃ ꯂꯩꯀꯣ
ꯈꯪꯉꯦ ꯑꯗꯨꯁꯨ ꯅꯪ ꯃꯥꯜꯂꯦ ꯍꯥꯏꯕꯅꯤꯗ ꯅꯨꯄꯤ ꯑꯃꯒ ꯆꯠꯄ
ꯅꯪꯁꯨ ꯐꯔꯅꯤꯆꯥꯏꯁ ꯐꯖꯅ ꯇꯧꯔꯖꯥꯠꯅꯤ
ꯍꯤꯔꯀꯠ ꯇꯣ ꯅꯪ ꯃꯥꯟꯃꯅꯗꯅ
ꯅꯪꯁꯦ ꯑꯁꯦꯡꯕꯗꯤ ꯀꯩꯅꯣ ꯑꯥ ꯄꯣꯏꯇ꯭ꯔꯤ ꯃꯣꯏ ꯌꯦꯛꯑꯝꯅꯤꯅꯦ
ꯏꯔꯝꯃꯒ ꯊꯥꯔꯠ ꯇꯥꯕꯗꯣ
ꯊ꯭ꯔꯥꯠ ꯇꯥꯔꯁꯨ ꯐꯪꯕꯗꯤ ꯂꯩꯗꯨꯗꯤ ꯏ ꯏ ꯏ
ꯗꯨꯑꯣꯏꯁꯨ ꯊ꯭ꯔꯠ ꯇꯥꯕꯗꯣ
ꯂꯣꯀꯔ ꯌꯦꯡꯅꯔꯍꯣꯠꯅꯔꯗꯤ ꯀꯅꯥꯅ ꯈꯪ
ꯌꯥꯔꯦ ꯑꯩ ꯇꯣꯛꯑꯦ ꯑꯗꯨꯒꯨꯝꯕ ꯊꯕꯛ
ꯇꯣꯛꯀꯅꯨꯍꯦ ꯅꯪꯅ ꯍꯩꯈ꯭ꯔꯕ ꯄꯣꯠꯇꯨꯗꯤ ꯀꯃꯥꯏꯅ
ꯀꯔꯤ ꯍꯥꯏꯕ ꯑꯗꯨꯝ ꯑꯩꯒꯤ ꯕ꯭ꯔꯦꯟꯗ ꯊꯣꯔꯛꯄ ꯑꯗꯨꯝ ꯏꯕꯅꯦ ꯍꯩꯕꯒꯤ ꯅꯠꯇꯦ ꯏꯌꯣ
ꯏꯕ ꯍꯩꯔꯤꯗꯨ ꯀꯩꯅꯣ ꯈꯠ ꯕꯔꯦꯟꯗ ꯊꯣꯛꯂꯒ ꯏꯕꯤꯗꯣ ꯍꯩꯕ ꯅꯠꯇ꯭ꯔꯣ
ꯎꯝ
ꯀꯩꯅꯣ ꯑꯗꯨꯗꯤ
ꯑ ꯀꯃꯟ ꯁꯦꯟꯁ
ꯑꯁ ꯂꯣꯏꯔꯦꯍꯦ
ꯀꯃꯥꯏꯅ ꯀꯦꯁꯤꯟꯅꯔꯒ ꯉꯥꯡꯕ꯭ꯔꯣꯀꯣ ꯍꯩꯅꯤꯡꯉꯦꯕ
ꯌꯥꯔꯦ
ꯀꯔꯤꯔꯣ ꯌꯥꯔꯦꯗꯤ
ꯅꯪꯒꯤꯗꯣ ꯑꯩꯉꯣꯟꯗ ꯍꯥꯏꯕ ꯃꯥꯜꯂꯤ
ꯅꯉꯣꯟꯗ ꯍꯥꯏꯕ ꯅꯠꯇꯦꯗ ꯑꯥ ꯁꯣꯔꯣꯛꯇ ꯑꯗꯨꯝ ꯉꯥꯡꯕꯅꯦ
ꯍꯧꯔꯛ ꯀꯅꯨꯍꯦ ꯍꯧꯔꯛꯀꯅꯨꯍꯦ
ꯃꯌꯥꯡ ꯅꯨꯄꯥ ꯅꯣꯏ ꯑꯗꯨꯋꯥꯏꯗ ꯂꯥꯛꯇ꯭ꯔꯣ ꯌꯣꯟꯕ
ꯂꯥꯛꯇꯦ ꯑꯩꯈꯣꯏꯅ ꯊꯛꯄ ꯆꯠꯅꯉꯥꯏꯅꯤ ꯑꯁ ꯌꯥꯝ ꯗꯤꯃꯥꯟꯁꯥꯏ ꯍꯧꯖꯤꯛ ꯃꯤꯁꯤꯡꯁꯦ
ꯀ꯭ꯔꯝꯃꯤꯅ
ꯑꯁꯤ ꯌꯣꯟꯕ ꯃꯤꯁꯤꯡꯁꯤꯡꯁꯦ ꯍꯥꯏꯕꯅꯤꯗ ꯃꯣꯏ ꯑ ꯁꯣꯝꯗ ꯂꯥꯛꯑꯗꯤ ꯌꯥꯝ ꯁꯤꯠꯀꯅꯤ ꯑꯩꯅ ꯌꯥꯝ ꯊꯥꯛꯄꯤꯒꯅꯤ
ꯂꯩꯒ ꯂꯩꯈ꯭ꯔꯅ ꯄꯨꯂꯞ ꯑꯣꯏꯅ ꯃꯦꯆꯤꯟꯗꯒꯤ ꯀꯩꯗꯒꯤ
ꯂꯩꯕꯤꯒꯦꯔꯣ
ꯂꯩꯕꯤꯒꯤꯔꯣ ꯍꯥꯏ ꯂꯩꯕꯤꯒꯤꯅꯦ
ꯍꯣꯏꯅꯦ ꯃꯤꯗꯤ ꯔꯤꯆ ꯔꯤꯆꯅꯤꯅ
ꯌꯥꯔꯦ
ꯎꯝ ꯀꯔꯤꯌꯥꯕ ꯌꯥꯗꯦ
ꯌꯥꯏ
ꯊꯛꯅꯤꯡꯉꯦ ꯑꯪ ꯑꯥꯏꯁ ꯑꯥꯏꯁ ꯀ ꯍꯥꯞꯂꯒ ꯂꯦꯃꯟꯒ ꯈꯔ ꯁꯨꯝꯃꯒ ꯒ꯭ꯔꯨꯛꯒ꯭ꯔꯨꯛ ꯍ ꯍꯥꯎꯕꯅꯦ
ꯁꯤꯁꯤ ꯊꯛꯄ ꯆꯠꯂꯨ ꯑꯗꯨꯗꯤ
ꯇꯜꯂꯦ
ꯑꯦ ꯊꯛꯇꯤ ꯊꯛꯅꯤꯡꯕ ꯆꯠꯄꯗꯤ ꯇꯟꯕ
ꯅꯪ ꯊꯤꯜꯂꯛꯄꯤꯒꯦꯔꯥ
ꯍ ꯍꯥ ꯍꯥ ꯍꯥ
ꯍ ꯊꯤꯜꯂꯛꯄꯤꯌꯣ ꯑꯩ ꯄꯩꯁꯥꯗꯣ ꯄꯤꯒꯦꯕ ꯅꯪꯒꯤ ꯄꯦꯇ꯭ꯔꯣꯜꯒꯤ ꯀꯩꯅꯣꯒꯤꯁꯨ
ꯑꯩ ꯍꯣꯔꯦꯟ ꯊꯤꯜꯂꯛꯀꯦ ꯑꯗꯨꯗꯤ
ꯐꯥꯒꯤ ꯇꯧꯕꯅꯦ
ꯑꯗꯨꯝ ꯐꯥꯒꯤ ꯇꯧꯕꯅꯦ ꯅꯪ ꯂꯥꯛꯀꯗꯧꯕꯁꯨ ꯃꯥꯟꯗꯦ ꯅꯁꯛꯇꯨꯒ
ꯂꯥꯑꯗꯤ ꯈꯨꯏꯒꯅꯤꯀꯣ
ꯐꯥꯒꯤ ꯇꯧꯕꯅꯤꯗ ꯑ ꯅꯣꯏ ꯅꯣꯢꯔꯣꯝꯗ ꯃꯦꯡꯒꯣ ꯄꯥꯟꯕ꯭ꯔꯣ
ꯃꯦꯡꯒꯣ ꯍꯪꯕꯤꯒꯦ ꯆꯥꯅꯤꯡꯕꯩ ꯋꯥꯔꯣ
ꯆꯥꯅꯤꯡꯕꯩ ꯋꯥꯔꯣ ꯏꯁ ꯎꯁꯤꯠꯇꯦꯍꯦ ꯑꯣ ꯆꯥꯅꯤꯡꯕꯩꯔꯣ ꯍꯥꯏꯌꯨꯗꯅ ꯆꯥꯅꯤꯡꯕꯩ ꯀꯔꯤ ꯍꯥꯏꯅꯣ
ꯑꯗꯨ ꯆꯥꯅꯤꯡꯕ꯭ꯔꯣ
ꯍꯣꯏ ꯑꯗꯨꯃꯥꯏꯅ ꯍꯣꯏ ꯑꯗꯨꯃꯥꯏꯅ ꯐꯖꯅ ꯉꯥꯡꯉꯣ ꯍꯥꯢꯕꯅꯤꯗ
ꯆꯥꯅꯤꯡꯕ꯭ꯔꯣ
ꯍꯣꯏ ꯆꯅꯤꯡꯉꯦ
ꯍꯪꯒ ꯂꯩꯔꯗꯤ ꯄꯨꯔꯛꯕꯤꯒꯦ
ꯅꯣꯏꯒꯤꯗ ꯄꯥꯟꯕ꯭ꯔ ꯍꯪꯕꯅꯦ ꯊꯤꯌꯣ ꯍꯥꯏꯗꯦ ꯑꯩ
ꯆꯥꯅꯤꯡꯉꯗꯤ ꯐꯪꯅꯕ ꯊꯤꯕꯤꯒꯦꯅꯦ ꯑꯦ
ꯑꯩ ꯌꯥꯔꯅꯤ ꯑꯗꯨꯒꯤ ꯑꫭꯏꯔꯗꯤ ꯎꯝ ꯈꯣꯏꯗꯣ ꯁꯤꯗ ꯍꯦꯛ ꯀꯦ ꯌꯥꯗꯦ ꯃꯣꯏꯅ
ꯃꯦꯡꯒꯣ ꯒꯨꯝꯗꯤꯀꫭ
ꯎꯝ
ꯃꯤꯒꯤ ꯌꯨꯝꯒꯤꯗꯣ ꯍꯨꯔꯥꯜꯂ ꯆꯥꯕꯅ ꯍꯦꯟꯅ ꯍꯥꯎꯕꯅꯦ
ꯅꯍꯥꯟ ꯍꯨꯔꯥꯟꯕꯅꯦ ꯍꯥꯎꯇꯦ ꯏꯄꯨꯝ ꯄꯨꯝꯃꯤ
ꯅꯣꯏ ꯄꯪꯕꯩꯅꯤ ꯗꯨ
ꯑꯥ ꯑꯩꯕꯨ ꯄꯪꯕ ꯀꯧꯕ ꯑꯠꯁꯆꯥ
ꯅꯪ ꯔꯤꯄꯣꯔꯠ ꯇꯧꯒꯦ ꯅꯪ ꯈꯪꯒꯅꯤ
ꯀꯅꯥꯗ ꯔꯤꯄꯣꯔꯠ ꯇꯧꯗꯣꯏꯕ
ꯍꯥꯏꯇꯣꯛ ꯑꯣꯏ ꯑꯦꯐ ꯑꯥꯏ ꯑꯥꯔ ꯄꯥꯟꯁꯤꯟꯒꯦ
ꯄꯥꯜꯂꯣ ꯄꯥꯜꯂꯣ ꯍꯧꯖꯤꯛ ꯈꯨꯗꯛꯇ ꯄꯥꯟꯒ꯭ꯔꫭ ꯆꯠꯂꯣ
ꯅꯪꯒꯤꯁꯦ ꯍꯤꯁꯇ꯭ꯔꯤ ꯄꯣꯂꯤꯇꯤꯀꯦꯜ ꯁꯥꯏꯟꯁ ꯂꯧꯗꯦꯅ ꯎꯁꯤꯠ ꯇ꯭ꯔꯤꯔꯣ ꯍꯥ
ꯎꯁꯤꯠꯇꯕ ꯈꯣꯠꯇꯕ ꯀꯩꯝ ꯂꯩꯇꯦ ꯅꯪꯅ ꯁꯨꯝ ꯂꯥꯟꯅ ꯈꯟꯒꯤꯕꯩꯅꯤꯗ ꯐꯔꯦ ꯀꯝ ꯇꯨ ꯗ ꯄꯣꯏꯟ ꯍꯩꯅꯧꯗꯣ ꯍꯩꯅꯧꯒꯤꯗꯣ ꯀꯝꯃꯥꯏ‌ ꯇꯧꯁꯦꯕ
ꯑꯁ ꯃꯨꯟꯕ ꯄꯥꯝꯃꯦ ꯃꯨꯟ ꯃꯨꯟꯕ ꯍꯥꯏꯔꯁꯨ ꯂꯩꯌꯦꯅ ꯃꯥꯒꯤ ꯆꯥꯡ‌ ꯑꯃ
ꯌꯥꯝ ꯃꯨꯟꯕꯗꯤ ꯑꯃꯨꯀ ꯄꯨꯝꯕꯒꯤ ꯇꯦꯁ ꯂꯥꯛꯑꯦꯕ
ꯎꯝ
ꯀꯥꯏ ꯁꯤꯗ ꯍꯨꯔꯥꯜꯂꯒ ꯆꯥꯔꯤ
ꯐꯥꯔꯗꯤ ꯏꯖꯠꯇꯤ ꯐꯖꯔꯅꯤ
ꯀꯔꯤ ꯏꯖꯠꯔꯣ
ꯃꯤ ꯃꯪ ꯃꯤ ꯃꯥꯡꯗ ꯢꯀꯥꯏꯅ
ꯑꯩꯗꯤ ꯁꯤꯒꯨꯝ ꯁꯤꯒꯨꯝꯕ ꯃꯇꯥꯡ ꯌꯧꯔꯗꯤ ꯏꯀꯥꯏꯗꯦꯗ
ꯈꯪꯗ꯭ꯔꯦ ꯑꯗꯨ ꯑꯩꯖꯨ
ꯑꯗꯨ ꯇꯝꯕ ꯉꯝꯕ꯭ꯔꯣ
ꯐꯥꯔꯗꯤ ꯂꯨꯄꯥ ꯀꯨꯟ ꯄꯤꯔꯅꯤꯅ
ꯗꯤ ꯑꯦꯝ ꯀꫭꯂꯦꯁꯇ ꯌꯥꯝꯗꯤ ꯂꯩꯕꯅꯦ
ꯂꯩꯌꯦ ꯑꯗꯨ ꯈꯨꯡ ꯌꯥꯗꯦ ꯑꯃꯨꯛ ꯃꯣꯏ ꯍꯦꯛ ꯄ
ꯑꯃ ꯃꯣꯏ ꯂꯥꯏꯁꯪ ꯂꯥꯏꯁꯪꯒꯤꯗꯁꯨ ꯑꯆꯧꯕ ꯑꯃ ꯍꯧꯋꯦꯕꯀꯣ
ꯎꯝ
ꯍꯦꯛ ꯄꯁꯨ ꯌꯥꯗꯦ
ꯑꯣꯑꯣ
ꯅꯍꯥꯟ ꯑꯩꯈꯣꯏ ꯆꯔꯥꯁ ꯍꯧꯔꯛꯄ ꯀꯟꯗ ꯑꯩꯈꯣꯏꯒꯤ ꯍꯤꯜꯁꯇꯣ
ꯑꯥ
ꯑꯗꯨꯅ ꯁꯨꯃꯥꯏꯅ ꯅꯣꯏ ꯀꯔꯤ ꯍꯥꯢꯁꯦꯔ ꯌꯧꯗꯕꯅꯦꯅ ꯌꯥꯝ ꯋꯥꯡꯉꯦꯕ ꯑꯗꯨꯒꯤ ꯍꯤꯜꯁꯇꯨꯅ ꯁꯨꯃꯥꯏꯅ ꯍꯥꯎꯕ ꯑꯃꯗꯤ ꯇꯥꯔꯛꯄꯅꯤ ꯍꯥꯎꯅ ꯆꯥꯏ ꯑꯗꯨꯕꯨꯗꯤ
ꯃꯨꯟꯕꯔꯣ
ꯍꯥꯥ
ꯃꯨꯟꯕꯔꯣꯕ
ꯃꯣꯟ ꯐꯥꯠ ꯇꯦꯗ ꯑꯗꯨ ꯑꯣꯢꯔꯁꯨ ꯑꯗꯨꯝ ꯍꯧꯋꯦ ꯃꯨꯟꯂꯗꯤ ꯌꯥꯝ ꯍꯥꯎꯅꯤ
ꯃꯨꯟꯕ ꯂꯩꯇ꯭ꯔꯗꯤ ꯀꯃꯥꯏ ꯇꯧꯁꯦꯕ
ꯀꯔꯣ ꯅꯪ ꯊꯤꯔꯛꯀꯦ ꯍꯥꯏꯕ꯭ꯔꯣ
ꯆꯥꯅꯤꯡꯉꯩꯗꯤ ꯊꯤꯔꯛꯄꯤꯒꯦ ꯍꯥꯏꯕꯅꯤꯗ ꯅꯣꯏ
ꯌꯔꯅꯤꯗ
ꯑꯗꯨꯝ ꯙꯔꯦꯛ ꯙꯔꯦꯛ ꯍꯥꯏꯅꯧꯅꯦ ꯑꯩ ꯀꯔꯤꯅꯣ
ꯎꯝ ꯑꯁ
ꯍꯣꯏ ꯊꯤꯜꯂꯛꯄꯤꯌꯨ ꯊꯤꯜꯂꯨꯔꯦ ꯑꯦ ꯇꯣꯛꯈꯣ ꯇꯣꯈ꯭ꯔꯣ ꯇ꯭ꯔꯁ ꯑꯗꯨꯃꯥꯏ ꯇꯧꯕꯗꯨꯅ ꯄꯥꯝꯃꯦ ꯑꯗꯤ ꯌꯥꯏꯌꯦ ꯌꯥꯏꯌꯦ ꯌꯥꯗꯦꯗꯤ ꯌꯥꯗꯦ ꯇꯥꯂꯦ ꯇꯥꯂꯦ ꯇꯜ ꯇꯟꯗ꯭ꯔꯗꯤ ꯇꯟꯗꯦ ꯑꯗꯨꯝ ꯁꯪꯕꯔꯣ
ꯎꯨꯝ
ꯑꯗꯨꯅ ꯁꯝꯗ꯭ꯔꯣꯕ
ꯍꯣꯏ ꯑꯗꯨꯅꯗꯤ ꯁꯝꯕ ꯑꯗꯨ ꯑꯣꯏꯔꯁꯨ ꯈꯪꯅꯕ ꯀꯨꯏꯗ꯭ꯔꯤꯝꯅꯤꯅ ꯑꯩꯅ ꯌꯥꯝ ꯍꯥꯏꯅꯤꯡꯗꯣ
ꯀꯩ ꯀꯔꯤ ꯌꯥꯝ ꯍꯥꯏꯔꯒꯦ
ꯑꯩꯅ ꯍꯥꯏꯕꯗꯤ ꯊꯧꯗꯥꯒꯨꯝꯕ ꯊꯥꯅꯤꯡꯗꯕꯅꯤꯅ
ꯁꯤ ꯊꯧꯗꯥꯕ ꯅꯠꯇꯦꯀꯩꯅꯣ ꯁꯨꯝ ꯃꯇꯦꯡ
ꯀꯠꯇꯦꯡ
ꯀꯔꯤ
ꯀꯔꯤ ꯍꯥꯏꯕ꯭ꯔꯣ ꯆꯀꯆꯗꯕꯒꯤ ꯀꯣꯛ ꯉꯥꯎꯔꯒ ꯂꯩꯌꯦꯕ
ꯄꯨꯡꯀ꯭ꯋꯥ ꯆꯥꯗꯣꯏꯅꯣ ꯑ
ꯎ ꯑꯥ ꯅꯪ ꯇꯨꯃꯤꯟ ꯂꯩꯕꯗꯣ ꯀꯔꯤꯒꯤꯔꯣ
ꯀꯩꯁꯨ ꯇꯧꯗꯦꯗ
ꯅꯪ ꯐꯣꯟ ꯌꯦꯡꯕ ꯃꯥꯜꯂꯦꯗ
ꯎꯗ꯭ꯔꯤꯗꯤ ꯄꯥꯉꯥꯡ ꯉꯥꯡꯒꯅꯨ ꯅꯪꯁꯨ